ꯇꯥꯔꯕꯣ ꯑꯩꯗꯩ ꯇꯥꯗꯕꯩ ꯇꯥꯏꯞꯇ ꯇꯥꯗꯕꯔꯣ ꯑꯁꯦꯡꯕꯒꯤ
ꯑꯁꯦꯝꯕꯩꯖꯨ ꯇꯥꯗꯦ
ꯀꯥꯏ ꯃꯥꯡꯉꯨꯕ ꯀꯥꯏ ꯃꯥꯡꯉꯨꯏꯅꯣ
ꯌꯥꯝ ꯀꯨꯏꯅ ꯂꯩꯔ ꯇꯥꯔꯛꯏꯗ
ꯍꯥꯥ ꯎ ꯇꯥꯔꯕꯔꯣ ꯎꯝ ꯑꯥ ꯅꯦꯠꯋꯥꯛꯁꯦ ꯀꯩꯅꯣꯝ ꯇꯧꯋꯦ ꯑꯗꯨꯏꯅꯦ
ꯅꯪ ꯉꯥꯡꯕ ꯇꯞꯅ ꯑꯥ ꯌꯥꯝ ꯇꯞꯅ ꯇꯥꯏ ꯍꯥꯏꯗꯤ ꯖꯣ ꯍꯥꯏꯗꯤ ꯌꯥꯝ ꯇꯞꯅ ꯇꯥꯏꯌꯦꯕ
ꯉꯥꯡꯕꯅ ꯉꯥꯡ ꯂꯣꯏꯔꯒ ꯊꯦꯡꯅ ꯇꯥꯔꯛꯄꯗꯣ
ꯁꯨꯃꯥꯏꯅ ꯅꯪ ꯉꯥꯡ ꯂꯣꯏꯕꯒ ꯈ ꯀꯨꯏꯅ ꯂꯩꯔꯥ ꯇꯥꯔꯛꯄꯗꯣ
ꯎꯝ ꯍꯧꯖꯤꯛꯇꯤ ꯀꯦꯏꯝ ꯇꯧꯔꯝꯃꯣꯏꯅꯦ
ꯎꯝ ꯌꯥꯝ ꯂꯥꯞꯅ ꯊꯣꯛꯈꯤꯅꯣ ꯑꯃꯨꯛꯀ ꯇꯠꯈꯤꯅꯤ
ꯅꯦꯋꯥꯔꯛ ꯅꯨꯡꯉꯥꯏꯇꯕꯩꯅꯦ ꯍꯨꯝ ꯉꯥꯏꯈꯣ ꯁꯝꯖꯦꯠ ꯑꯝꯇ ꯄꯥꯏꯔꯨꯒꯦ
ꯑꯩ ꯁꯝꯖꯦꯠ ꯀꯗꯥꯏꯗ ꯂꯧꯗꯣꯏꯕ ꯁꯝꯖꯦꯠ ꯂꯩꯇꯦ
ꯍꯨꯝ ꯎꯝ ꯂꯣꯏꯒꯤꯔꯦꯇꯨ ꯂꯩꯐꯝꯗ
ꯀꯗꯥꯏꯗ
ꯊꯃꯝꯗꯅꯤ
ꯑꯩꯒꯤꯃꯨꯛ ꯑꯥꯗꯣ ꯁꯝꯖꯦꯠꯇꯣ ꯄꯨꯔꯣꯑꯣ ꯑꯩꯒꯤ ꯁꯝꯖꯦꯅꯤ
ꯀꯩ ꯅꯪꯒꯤꯁꯨ ꯃ ꯂꯩꯔꯒꯦ ꯍꯥꯏꯔꯞ ꯇꯣꯉꯥꯟ ꯇꯣꯉꯥꯟ ꯁꯤꯅ ꯅꯪꯗꯤ ꯐꯔꯛꯄꯣꯠꯅꯤ
ꯑꯩ ꯁꯝꯖꯦꯅꯦ ꯍꯥꯏꯕ ꯅꯪ ꯄꯥꯏꯗꯣ ꯄꯤꯔꯛꯑꯣꯗꯣ ꯑꯩꯅ
ꯎꯝ ꯑꯗꯨ ꯅꯪꯅ ꯆꯥꯝꯕꯒꯤ ꯃ ꯊꯧ ꯑꯩꯅ ꯍꯥꯠ
ꯎꯝ ꯗꯨꯗꯩꯗꯤ ꯌꯥꯝ ꯇꯨꯝ ꯄꯨꯔꯛꯑꯣ ꯃꯄꯨꯏ ꯃꯅꯥꯛꯇ ꯄꯨꯔꯛꯑꯣ ꯁꯝꯖꯦꯠꯇꯣ
ꯅꯪ ꯃꯨꯛ ꯆꯝꯊꯣꯛꯑꯒꯦ ꯍꯥꯏꯔꯣ ꯉꯥꯏꯈꯨ ꯈꯔ ꯍꯥꯠꯈꯤꯒꯦ
ꯃꯄꯨꯏ ꯃꯅꯥꯛꯇ ꯃꯁꯤꯡ ꯃꯉꯥꯒꯤ ꯃꯅꯨꯡꯗ ꯄꯣꯔꯛꯆꯧ ꯑꯃ
ꯏꯌꯥ ꯃꯁꯤꯡ ꯊꯤꯕ ꯌꯥꯝ ꯍꯩꯌꯦ
ꯑꯅꯤ ꯄꯨꯔꯣ
ꯀꯩꯒꯤꯅꯣꯕ
ꯑꯩꯒꯤ ꯁꯟꯖꯦꯠꯅꯦ ꯍꯥꯏꯕ
ꯀꯩꯒꯤ ꯁꯝꯖꯦꯠ ꯌꯥꯝ ꯃꯊꯧ ꯇꯥꯕ꯭ꯔꯣ
ꯍꯥꯥ
ꯁꯖꯅ ꯍꯥꯜ ꯅꯪ ꯁꯝꯄꯣ ꯁ ꯑꯃꯨ ꯀꯥꯏ ꯈꯗꯤ
ꯑꯩ ꯁꯝꯄꯣꯁꯀ ꯁꯦꯝꯗꯣꯏꯅꯦ ꯁꯝꯖꯦꯠꯇꯨꯅ ꯀꯥꯏꯍꯟꯗꯧ ꯅꯠꯇꯦ
ꯑꯦ ꯁꯝꯖꯦꯠꯇꯨꯅ ꯍꯥꯠꯂꯒ ꯁꯝꯗꯣ ꯁꯦꯝꯃꯅꯤ ꯑꯗꯨꯗ ꯑꯃꯨꯛ ꯀꯥꯏꯈ꯭ꯔꯗꯤ
ꯀꯥꯏ ꯔꯣꯍꯤꯁ ꯀꯥꯏ ꯀꯥꯏ ꯔꯣ
ꯀꯥꯏꯕꯅꯤ ꯌꯥꯝ
ꯀꯩꯅꯣ ꯐꯣꯟ ꯚꯥꯏꯕ꯭ꯔꯦꯁꯟ ꯌꯥꯝ
ꯑꯣꯀꯦ ꯂꯥꯎꯁꯨꯣ ꯂꯧꯥꯎꯁꯨꯣ
ꯎꯝ
ꯖꯥꯗꯅꯤꯗ
ꯅ ꯁꯝꯖ ꯇ ꯑꯟꯊꯝ ꯄꯔꯣꯑꯣꯣ
ꯀꯩꯒ ꯍꯟꯗꯛ ꯑꯩꯈꯣꯏ ꯑꯦꯛꯖꯥꯝ ꯁꯦꯟꯇꯔ ꯑꯣꯏꯕꯗꯣ ꯈꯩꯅ ꯎꯝ
ꯑꯦꯛꯖꯥꯝ ꯁꯦꯟꯇꯔ ꯑꯣꯏꯕ
ꯑꯦꯛꯖꯥꯝꯒꯤ ꯑꯦꯛꯖꯥꯝ ꯊꯥꯐꯝ ꯍꯥꯏꯇꯥꯔꯦꯅꯦ ꯌꯥꯔꯤꯈꯩ ꯃꯅꯤ ꯄ ꯂꯣꯟꯗꯧꯅꯤ ꯄꯔꯤꯈ꯭ꯌꯥ ꯊꯥꯐꯝꯗꯣ ꯍꯥꯟꯅꯗꯤ ꯃꯁꯥꯒꯤ ꯃꯁꯥꯗ ꯑꯗꯨꯝ ꯇꯥꯝꯃꯤꯗꯅ ꯑꯗꯨ ꯑꯣꯏꯗ꯭ꯔꯦ ꯅꯪ ꯇꯧꯅꯩꯗꯅ
ꯎꯝ
ꯑꯗꯨꯒꯤ ꯃꯐꯝꯗꯣ ꯈꯪꯕ꯭ꯔꯥ ꯃꯤꯡꯗ ꯂꯝꯗ ꯄꯅꯤ ꯄꯜꯂꯛꯀꯅꯣ
ꯪ ꯈꯪꯗꯦ ꯑꯣ ꯈꯪꯉꯦ ꯈꯪꯉꯦ ꯅꯣꯏ ꯅꯣꯏꯅ ꯊꯥꯗ ꯎꯗꯣ ꯅꯠꯇ꯭ꯔꯣ
ꯎꯝ
ꯑꯥ
ꯑꯗꯨ ꯀꯃꯥꯏꯅ ꯆꯠꯅꯤ ꯈꯪꯕ꯭ꯔꯥ
ꯑꯦ ꯑꯗꯨꯗ ꯂꯝꯕꯤꯗ ꯊꯧꯔ ꯆꯠꯇꯥꯥꯔꯅꯤ ꯀꯩꯅꯣ
ꯑꯗꯣ ꯀꯃꯥꯏꯅ ꯊꯧꯗꯣꯏꯅꯣꯗꯣ ꯊꯧꯐꯝꯗꯨꯣ ꯀꯕ ꯈꯪꯕ꯭ꯔꯕ ꯅꯪ ꯍꯧꯖꯤꯛ ꯋꯥꯈꯜꯗ ꯂꯩꯕ꯭ꯔꯥ
ꯈꯪꯗꯦꯗꯥ ꯎ ꯎꯝ
ꯑꯗꯨꯕꯨꯗꯤ ꯑꯗꯨꯝ ꯀꯤꯝ ꯈꯜꯂꯨꯔꯅ ꯅꯪꯁꯨ ꯒꯥꯔꯤ ꯊꯧꯕ ꯇꯝꯕ ꯌꯥꯏ ꯄꯣꯠꯅꯤ
ꯇꯝꯃꯔꯣꯏ
ꯀꯔꯤꯒꯤꯅꯣꯕ ꯃꯇꯝꯗꯣ ꯍꯥꯏꯗꯤ ꯆꯠꯂꯥꯎꯅ ꯍꯩꯈ꯭ꯔꯦꯗꯨꯅꯦ ꯌꯦꯡꯉꯣ ꯉꯔꯥꯡ ꯑꯉꯥꯡ ꯑꯃꯗꯣ ꯑꯗꯨꯝ
ꯑꯦ ꯑꯩ ꯒꯥꯔꯤ ꯊꯧꯔꯣꯏꯅ ꯊꯧꯗꯔ꯭ꯤꯅꯦ
ꯑꯗꯨ ꯁꯨꯝ ꯇꯝꯕ ꯌꯥꯏ ꯍꯥꯏꯗꯤ ꯅꯍꯥꯟꯃꯨꯛꯀꯤ ꯅꯪ ꯍꯧꯗꯣꯛꯏ ꯃꯤ ꯇꯧꯗꯨꯁꯨ ꯑꯩꯅ ꯍꯥꯏꯔꯦ ꯌꯦ
ꯔ ꯀꯩ ꯍ ꯃꯥ ꯑꯩꯣ ꯊ ꯑꯝ
ꯑꯗꯨꯗꯨꯒꯤ ꯒꯥꯔꯤꯗꯣ ꯃꯊꯟꯇ ꯑꯗꯨꯝ ꯕ꯭ꯔꯦꯛ ꯐꯥꯈꯔꯤꯗꯣ ꯈꯪꯕ꯭ꯔꯥ
ꯑꯝ ꯃꯀꯣꯛ ꯉꯥꯏꯍꯇ ꯍꯩꯔꯤ ꯁꯦꯔꯟ ꯂꯩꯊꯣꯛꯕ ꯍꯩꯔꯤ ꯃꯥꯏ ꯃꯃꯥꯏꯁꯦ ꯑꯣꯏꯔꯝꯁꯦ ꯂꯩꯁꯤꯜꯂꯛ ꯌꯦꯒꯤ ꯅꯠꯇꯤ ꯃꯥꯒꯤꯅꯦꯕ ꯎꯝ
ꯉꯥꯏꯕꯣ ꯑꯣꯏꯔꯣꯝꯗ ꯂꯩꯔꯁꯨ ꯀꯩꯗꯧꯒꯦꯕ
ꯆꯠꯍꯟꯅꯤꯡꯕꯗꯨꯠꯅꯦꯕ ꯑꯣꯏꯔꯣꯝꯗ ꯂꯩ ꯀꯩ ꯑꯃ ꯂꯥꯛꯄ ꯀꯩꯃ ꯑꯃꯥ ꯅꯥꯞꯄ ꯑꯗꯨꯏꯅꯦ ꯑꯗꯥꯏ ꯑꯣꯏꯔꯣꯏꯗ ꯇꯥꯏ ꯌꯥ ꯂꯩ ꯇꯥꯏꯗꯨꯁꯨ
ꯑ ꯅꯪ ꯑꯥꯏꯅ ꯑꯃꯗꯨꯗꯥ ꯆꯠꯀꯦꯁꯨ ꯆꯠꯂꯣ
ꯀꯥꯏꯅꯣ ꯍꯥꯏꯁꯦ ꯑꯃꯗꯨꯗꯥ ꯍꯥꯏꯗꯤ ꯑꯃꯗꯨꯗ ꯆꯠꯄꯗꯣ ꯇꯜꯂꯦ ꯇꯧꯕꯅꯤ ꯑꯁ
ꯀꯩꯒꯤꯅꯣ ꯌꯥꯝ ꯁꯥꯕꯔꯣ
ꯅꯠꯇꯦ ꯁ ꯊꯣ ꯇꯧꯔꯒ ꯇꯤꯃꯐ ꯊꯣꯛꯄꯁꯤꯅꯦꯕ ꯑꯗꯨꯣꯏꯕ ꯑ ꯑꯅꯤꯕ
ꯈꯔ ꯍꯟꯗꯣꯛꯀꯦꯁꯨ ꯍꯟꯗꯣꯛꯑꯣ ꯑꯗꯨꯗꯤ ꯇꯤꯀꯦꯠ ꯀꯛꯄꯩ ꯃꯅꯥꯛꯇꯥ
ꯍꯟꯗꯣꯛꯑꯗꯤ ꯇꯠꯈ꯭ꯔꯅꯤ ꯑꯃꯨꯛ ꯔꯦ
ꯃꯔꯨ ꯀꯌꯥ ꯍꯧꯇꯥ
ꯃꯔꯨ ꯑꯃ
ꯑꯗꯨ ꯑꯗꯨꯝ ꯀꯩꯝꯗꯤ ꯇꯧꯗ ꯃꯥꯜꯂꯤꯗ ꯅꯠꯇ꯭ꯔꯥ
ꯇꯠꯈꯔꯦ ꯇꯠꯈꯔꯦ ꯑꯗꯨꯝ
ꯑꯗꯨ ꯑꯣꯏꯔꯗꯤ ꯍꯥꯠꯂꯦꯅ ꯑꯗꯣ ꯑꯗꯨꯝ ꯑꯃ ꯁꯤꯝ ꯁꯠꯄꯤꯗꯨꯁꯨ ꯑꯗꯨꯝ ꯁꯠꯄꯗꯤ ꯌꯥꯂꯄꯣꯠꯅꯤ ꯅꯠꯇ꯭ꯔꯥ
ꯑꯩꯒꯤ ꯁꯤꯝꯂꯥ ꯍꯥꯏꯁꯤ꯫
ꯅꯠꯇꯦ ꯑꯩꯒꯤ ꯑꯃ ꯑꯔꯤꯕꯗꯣ ꯑꯔꯤꯕꯥ ꯁꯤꯝꯗꯣ
ꯎꯝ ꯑꯗꯨ ꯀꯩꯗꯧꯗꯨꯏꯕ
ꯑꯗꯨ ꯃꯉꯣꯟꯗꯥ ꯍꯞꯇꯨꯏꯕ
ꯅꯗ꯭ꯔ ꯑꯩꯉꯣꯟꯗ ꯍꯞꯄꯒ ꯀꯩ ꯀꯟꯅꯕꯥ
ꯇꯨ ꯖꯤꯕꯤ
ꯇꯨ ꯖꯤꯕꯤ
ꯇꯨ ꯖꯤꯕꯤꯗꯨꯅ ꯅꯪ ꯄꯥꯝꯗ꯭ꯔꯒꯅ ꯑꯩꯒꯣꯟꯗ ꯂꯨꯄꯥ ꯀꯨꯟꯊ꯭ꯔꯥꯃꯨꯛ ꯄꯤꯔꯛꯑꯣ
ꯍꯕ ꯍ ꯄꯥꯠ ꯄꯥꯠ ꯇꯠꯂꯦ
ꯇꯠꯇꯔ꯭ꯕꯣ
ꯑꯥ ꯅꯦꯠꯇꯤ ꯌꯥꯝ ꯅꯨꯡꯉꯥꯏꯇꯔꯦ ꯄꯥꯠ ꯄꯥꯠ ꯇꯥꯠꯂꯦ ꯀꯅꯔꯗꯤ ꯄꯩꯁꯥ ꯍꯥꯆꯤ ꯂꯧꯕ ꯌꯥꯏ ꯀꯅ ꯑ
ꯑꯗꯣ ꯉꯥꯏꯈꯣ ꯍꯥꯏꯗꯤ ꯑꯣꯏꯔꯣꯝꯗ ꯆꯦꯁꯤꯜꯂꯛꯄꯅꯣ
ꯎꯝ
ꯀꯩꯗꯧꯒꯦ
ꯑꯗꯨ ꯀꯩ ꯑꯃ ꯂꯥꯛꯑꯦ ꯍꯥꯏꯁꯤꯗ ꯑꯩꯅ
ꯅꯠꯇꯦ ꯑꯗꯨꯝ ꯐꯖꯅ ꯋꯥꯔꯤ
ꯑꯗꯨ ꯀꯩ ꯑꯃ ꯂꯥꯛꯑꯦ ꯍꯥꯏꯕꯗꯨꯗ ꯑꯩ ꯐꯖꯗ꯭ꯔꯕ ꯋꯥꯔꯤ ꯁꯥꯔꯤꯁꯦ ꯃꯦꯀꯞ ꯇꯧꯔꯣꯏꯁꯤꯔꯣ
ꯑꯣ
ꯃꯦꯀꯞ ꯂꯩꯇꯦ ꯂꯩꯔꯛꯑꯣ
ꯂꯩꯕꯅꯦ ꯑꯩꯈꯣꯏ ꯃꯥꯥꯡꯉꯦ
ꯀꯗꯥꯏꯗ ꯂꯩꯕ ꯑꯩꯈꯣꯏ ꯃꯥꯏ ꯂꯩꯁꯨ ꯂꯩꯇ꯭ꯔꯥ ꯑꯝꯇ
ꯑꯉꯈ ꯃꯥꯗ
ꯇꯠꯂꯦ ꯅꯪꯅ ꯍꯪꯉꯛꯑꯣ ꯅꯪꯅ ꯅꯅꯥꯥꯛꯛꯇꯦ ꯀꯔꯝꯃꯥꯏꯅ ꯂꯩꯗꯣ
ꯎ ꯑꯣꯅꯛꯇꯁꯨꯅꯤ ꯂꯩꯗ ꯂꯩꯌꯦ ꯁꯨꯝ ꯑꯗꯨ ꯇꯧꯋ ꯑꯗ ꯇꯧꯏ ꯍꯥꯏꯒꯗꯧꯅꯤ ꯍꯥꯏꯕ ꯋꯥꯁꯦ
ꯑꯦꯍ ꯑꯩ ꯑꯃ ꯀꯔꯤ ꯑꯃ ꯂꯥꯛꯑꯦ ꯍꯥꯏꯁꯤꯗ ꯑꯗꯨꯗꯤ ꯐꯖꯗꯦ ꯍꯥꯏꯔꯦ ꯑꯗꯨ ꯐꯖꯅ ꯃꯦꯀꯞ ꯇꯧꯁꯤꯔꯑꯦ ꯇꯧꯔꯣꯏ ꯍꯥꯏꯔꯦ ꯑꯗꯨ ꯃꯦꯀꯞ ꯂꯩꯇꯦ ꯍꯥꯏꯔ ꯀꯩꯅꯣꯕ ꯁꯤ ꯀꯔꯤ ꯐꯖꯗ꯭ꯔꯒꯦ
ꯀꯩ ꯑꯃ ꯂꯥꯛꯏꯔꯕꯅꯪ ꯀꯩꯅꯣ ꯍꯥꯏꯔꯛꯏꯗꯨꯅꯣ
ꯑꯥ ꯑꯥ ꯑꯥ ꯀꯩ ꯑ ꯌꯥꯝ ꯂꯑ ꯀꯩ ꯌꯥꯝ ꯁꯥꯊꯤꯖꯥꯠꯅꯤ ꯏꯨꯡꯉꯣ
ꯀꯌꯥ ꯌꯥꯝ
ꯌꯥꯝ ꯁꯥꯊꯤꯤꯁꯥꯠꯅꯤ ꯆꯥꯎꯕꯁꯨ ꯆꯥꯎꯋꯦ
ꯀꯌꯥꯝ ꯆꯥꯎꯒꯦ ꯑꯩꯅ ꯑꯣꯟꯕ ꯀꯕꯨ ꯀꯌꯥ ꯑꯣꯏꯕꯗꯨꯔ
ꯑ ꯅꯪꯅ ꯑꯣꯟꯕ ꯀꯩꯗꯣꯏꯔꯥ ꯈꯪꯗꯦ
ꯅꯒ
ꯅꯩꯗꯦ ꯀꯩꯅꯣ ꯀꯩꯅꯕꯨ ꯅꯩ ꯌꯥꯕ꯭ꯔꯣꯏꯁꯦ
ꯌꯥꯏ
ꯀꯨꯃꯥꯏꯅ ꯍꯥꯏꯔ ꯀꯃꯥꯏ ꯇꯧꯔꯅꯩꯗꯦꯣ ꯃꯣꯏꯗꯤ
ꯑꯣꯏꯔꯣꯝꯗ ꯆꯤꯞꯁꯤꯜꯂꯤꯗ
ꯑꯣꯏꯔꯣꯝ ꯆꯦꯠꯁꯤꯜꯂ ꯅꯩꯔꯦꯔꯕ ꯃꯣꯏꯅ ꯑꯣ ꯀꯩ ꯑꯣ ꯀꯩꯅ ꯅꯩꯔꯛꯄꯩ ꯀ ꯑꯣꯏꯔꯦ ꯑꯩꯅ ꯑꯣꯏꯔꯣꯝ ꯆꯠꯁꯠꯂ ꯑꯣꯏꯔꯣꯝ ꯆꯠꯁꯤꯠꯂꯦ ꯑꯗꯨꯗꯤ
ꯀꯩꯒ ꯑꯩꯒꯅ ꯄꯨꯂꯞ ꯅꯩꯕꯩ ꯀꯥꯟꯗꯣ ꯀꯃꯥꯏꯅ ꯇꯧꯏ ꯈꯪꯕ꯭ꯔꯥ
ꯈꯪꯒꯦ ꯍꯥꯏꯔꯛꯑꯣꯅꯦ
ꯑꯗꯨꯗ ꯈꯦꯔꯦ ꯈꯦꯔꯦ ꯈꯦꯔꯦ ꯇꯧꯕꯗꯣ ꯈꯪꯕ꯭ꯔꯥ
ꯑꯣ ꯑꯗꯨꯗꯤ ꯅꯪ ꯉꯎꯖꯍꯧꯗꯅꯅꯥ
ꯑꯗꯣ ꯑꯣ ꯑꯗꯨꯅ ꯑꯣ ꯑꯩꯈꯣꯏꯅꯥꯎꯅ ꯅꯩꯕꯤ
ꯑꯩ ꯑꯩꯒ ꯀꯔꯤꯒꯅ ꯅꯩꯕꯩꯅꯦ ꯑꯗꯨꯗꯤ
ꯅꯠꯇꯦ ꯅꯪꯅ ꯀꯕꯨꯏ ꯀꯏ ꯑꯣꯂ ꯈꯦꯔ ꯈꯦꯔꯦ ꯁꯣꯏꯕ ꯏꯍ ꯏꯍ ꯀ ꯈꯦꯗꯄꯗꯣ
ꯑꯥ ꯑꯗꯣ ꯑꯩꯅ ꯑꯩꯒ ꯀꯩꯒꯅ ꯅꯩꯕꯅꯦ ꯀꯔꯤꯗꯣ ꯂꯥꯛꯑꯦꯅ ꯌꯦꯡꯉꯤꯀꯥꯟꯗ ꯅꯩꯁꯜꯂꯛꯄꯅꯦ
ꯐ ꯑꯗꯨꯝ ꯐꯖꯔꯝꯅꯤ ꯍꯥꯏ ꯌꯦꯡꯕꯗ ꯈꯦꯔꯦ ꯈꯦꯔꯦ ꯈꯦ ꯇꯧ
ꯅꯪ ꯃꯤ ꯁꯤꯇ꯭ ꯌꯥꯕ
ꯑꯣꯏꯔꯣꯝꯗ ꯁꯦꯞꯄꯤꯗꯣ ꯆꯦꯞꯇꯅꯕꯅꯤꯗ
ꯀꯩ ꯀꯔꯤ ꯊꯥꯖꯤꯜꯂꯛꯑꯣ ꯍꯥꯏꯕ꯭ꯔꯣ
ꯎꯝ
ꯎꯝ ꯀꯔꯤ ꯊꯥꯖꯠꯂꯣ ꯎꯒꯥꯁꯨ ꯍꯥꯏꯔꯤ
ꯍꯥꯏ ꯔꯦ ꯑꯩ ꯅꯪ ꯀꯩꯗꯣꯒꯦꯕ
ꯍꯖꯔ ꯂꯩꯒꯦꯗ
ꯎꯝ
ꯑꯗꯨ ꯀꯔꯤꯗꯣꯃ ꯀꯩꯅꯣ ꯖꯪꯒꯜꯗ ꯆꯠꯈ꯭ꯔꯦ
ꯍꯟꯗꯛꯇꯤ ꯒꯥꯔꯤꯗꯣ ꯉꯪꯕ ꯍꯩꯔꯕꯣ
ꯉꯪꯉ ꯀꯩꯗꯧꯕꯒꯗꯣꯏꯔ ꯉꯪꯉ ꯀꯔꯤ ꯀꯥꯟꯅꯒꯦ ꯍꯥꯏꯁꯦ ꯒꯥꯔꯤꯁꯨ ꯀꯩꯅ ꯉꯪꯕꯗꯣꯏ ꯍꯥꯏ ꯉꯪꯕ꯭ꯔꯁꯦ
ꯎꯝ ꯍꯩꯔꯕ ꯑꯗꯨꯗ
ꯀꯩ ꯑꯩ ꯈꯪꯁꯨ ꯈꯪꯗꯅ ꯒꯥꯔꯤ ꯀꯃꯥꯏꯅ ꯉꯪꯒꯦ
ꯑꯗꯒꯤ ꯑꯃ ꯅꯍꯥꯟꯒꯤ ꯑꯦ ꯃꯃꯤꯡ ꯂꯣ ꯂꯤꯠꯇꯣ ꯑꯗꯨꯝ ꯂꯩꯕꯣ ꯈꯕ꯭ꯔꯥ ꯅꯪꯅ
ꯀꯩꯅꯣ ꯈꯪꯗꯦ
ꯑꯦ ꯑꯗꯨꯒꯤ ꯒꯥꯔꯤ ꯃꯉꯛ ꯂꯣꯟꯕꯗꯣ
ꯎ ꯑꯩ ꯑꯗꯨ ꯂꯥꯛꯏꯕꯅꯤ ꯀꯩꯅꯣ ꯃꯔꯛ ꯂꯣꯟꯕꯗꯨ ꯋꯥꯕ ꯃꯣꯏꯒꯤ ꯂꯣꯟꯐꯝ ꯑꯗꯨꯋꯥꯏꯗ ꯊꯥꯏꯗꯣ ꯍꯥꯏꯐꯦꯠꯇꯠ ꯌꯦꯡꯕꯤꯔ ꯂꯣꯏꯔꯦ ꯏꯪꯂꯤꯁ ꯈꯪꯗ꯭ꯔꯗꯤ ꯑꯗꯨꯝ ꯀꯞꯄꯒ
ꯑꯗꯨꯅ ꯏꯪꯂꯤꯁ ꯈꯪꯗꯕꯩꯗ ꯃꯣꯏꯗꯨ ꯂꯣꯟ ꯂꯤꯗꯣ ꯆꯦꯞꯄꯜ ꯂꯩꯦ ꯍꯥꯏꯕꯗ ꯅꯍꯥꯎ
ꯀꯅꯥ ꯀ ꯀꯥꯟꯗ
ꯅꯪ ꯊꯧꯗꯕꯩ ꯅꯨꯃꯤꯠꯀꯤꯗꯣ ꯀꯩ ꯆꯥꯝꯃ ꯄꯨꯝꯕ
ꯇꯧꯋꯤ ꯑꯗꯨꯗꯤ
ꯁꯦꯝꯃꯤꯠꯇꯣ ꯌꯥꯏ ꯑꯩꯈꯣꯏ ꯕꯥꯅ ꯁꯦꯝꯕꯁꯅ ꯀꯩꯒꯤꯅꯣ
ꯍꯣꯏ ꯅꯪꯅ ꯊꯂꯛꯄꯒ ꯑꯗꯨꯝ ꯑꯉꯥꯎꯕꯗ ꯇꯧꯕ ꯂꯩꯔꯕꯃꯤꯅ ꯀꯅꯥꯅ ꯈꯪꯗꯦꯗ
ꯎꯝ ꯑꯩꯗꯤ ꯈꯣ ꯈꯣꯣꯛ ꯈ ꯈꯣꯠ ꯇꯣꯛꯑꯒ ꯑꯉꯥꯎꯕ ꯐꯩꯗꯅꯀꯣ
ꯅꯪꯗꯤ ꯀꯩꯅꯣ
ꯇꯥꯗ꯭ꯔꯃꯥꯟ꯭ꯔꯣ ꯑꯗꯨꯗꯣ
ꯇꯌꯦ
ꯑ ꯑꯗꯣ
ꯑ
ꯅꯃꯒ
ꯑ
ꯑꯝ